ꯂꯥꯎ
ꯇꯥ ꯇꯥꯕꯔꯣ꯫
ꯑꯥ ꯇꯥꯏꯌꯦ
ꯑ ꯑꯥ ꯀꯩꯗꯧꯕ ꯂꯩꯒꯦ
ꯅꯣꯠꯁ ꯌꯦꯡꯁꯦ ꯇꯧꯔꯤ ꯅꯪꯗꯤ ꯌꯦꯡꯉꯕꯣ
ꯑꯦꯡꯗꯔ꯭ꯤꯌꯦ
ꯌꯦꯡꯈꯤꯔꯣꯏ
ꯌꯦꯡꯒꯅꯤ ꯑꯗꯣ ꯑꯥ ꯀꯔꯤ ꯀꯔꯤ ꯅꯣꯠꯁ ꯌꯦꯡꯒꯦ ꯑꯝ
ꯑꯩꯁꯨ ꯅꯪꯕꯨ ꯇꯧꯒꯦꯅ ꯇꯧ ꯉꯥꯏꯕꯅꯤ ꯑꯥ ꯀꯣ
ꯀꯣ ꯀꯔꯤꯅꯣ
ꯑꯥ ꯁꯥꯔ ꯁꯨꯔꯖꯀꯤꯗꯣ
ꯎꯝ
ꯀꯣꯏꯁꯟ ꯅꯝꯕꯔꯗꯣ ꯀꯔꯤ ꯆꯨꯁ ꯇꯧꯒꯅꯤꯅꯪ
ꯈꯪꯗꯦ ꯐꯥꯏꯚ ꯔꯥ ꯐꯣꯔ ꯔꯥ ꯑꯩ ꯈꯪꯗꯦ ꯐꯤꯐꯇꯤꯟ ꯃꯟꯀꯤ ꯂꯧ ꯐꯤꯐꯇꯤꯟ ꯃꯟꯀꯤ
ꯑꯃꯨꯛ ꯂꯥꯛꯑꯗꯤ ꯐꯤꯐꯇꯤꯟ ꯃꯥꯔꯛꯀꯤ ꯂꯥꯛꯑꯗꯤ ꯐꯣꯔ ꯀꯣꯏꯁꯟ ꯑꯣꯏꯒꯅꯤꯕ ꯑꯗꯨ ꯇ꯭ꯋꯦꯜꯐ ꯃꯥꯛ ꯑꯣꯏꯔꯗꯤ ꯐꯥꯏꯚ ꯀꯣꯏꯁꯟꯅꯦꯕ ꯑꯗꯣ ꯁꯥꯔ ꯁꯥꯔ ꯃꯥꯅꯗꯤ ꯇ꯭ꯋꯦꯜꯐ ꯃꯥꯔꯛꯀꯤ ꯂꯥꯛꯀꯅꯤꯅ ꯍꯥꯏꯕ ꯅꯠꯇ꯭ꯔꯣ
ꯍꯣꯏ ꯑꯗꯣ ꯇ꯭ꯋꯦꯜꯐ ꯃꯥꯛꯒꯤ ꯄ꯭ꯔꯤꯄꯦꯌꯔ ꯇꯧꯁꯤꯔꯥ
ꯇ꯭ꯋꯦꯜꯐ ꯃꯥꯛꯒꯤ ꯑꯣꯏꯅ ꯇꯧꯕ ꯌꯥꯏꯅ ꯍꯥꯏꯕꯗꯤ ꯇꯨꯋꯦꯜꯐ ꯃꯥꯛ ꯑꯣꯏꯔꯁꯨ ꯐꯤꯐꯇꯤꯟ ꯑꯣꯏꯔꯁꯨ ꯑꯗꯨꯝ ꯃꯥꯟꯅꯩꯅ
ꯐꯥꯏꯕ ꯃꯥꯔꯛ ꯐꯥꯏꯕ ꯀ꯭ꯣꯋꯁꯟ ꯄ꯭ꯔꯤꯄꯦꯔ ꯇꯧ ꯇꯧꯁꯦ
ꯑꯗꯣ ꯑꯩꯒꯤꯗꯤꯀꯣ
ꯎꯝ
ꯀꯣꯏꯁꯟ ꯅꯝꯕꯔ ꯋꯥꯟꯗꯨꯅꯦ ꯏꯟꯁꯨꯔꯦꯟꯁꯀꯤꯗꯣ
ꯎꯝ
ꯑꯗꯨꯅꯦ ꯑꯗꯨꯒ ꯑꯁꯤ ꯀꯣꯏꯁꯟ ꯅꯝꯕꯔ ꯇꯨꯗꯣ ꯁ꯭ꯄꯤꯔꯤꯠꯀꯤꯗꯣ
ꯑꯥ
ꯑꯗꯨꯅꯦ ꯑꯗꯨꯒ ꯁꯠꯇ꯭ꯌꯒ꯭ꯔꯍꯅꯦ
ꯎꯝ ꯑꯩꯁꯨ
ꯑꯍꯤꯝꯁꯥꯅꯦ
ꯑꯍꯨꯝ ꯑꯍꯨꯝ ꯑꯣ ꯑꯩꯗꯤ ꯑꯍꯨꯝꯁꯥ ꯑꯍꯤꯝꯁꯥ
ꯑꯍꯤꯡꯁꯥ ꯇꯧꯔꯣꯏ ꯑꯥ ꯅꯪꯗꯤ ꯕꯦꯂꯣꯕꯦꯟꯁꯅꯦꯀꯣ
ꯍꯣꯏ
ꯑꯗꯣ ꯑꯃ ꯋꯥꯠꯂꯤꯅ
ꯁ꯭ꯇꯦꯠ ꯁ꯭ꯇꯦꯠ ꯑꯩꯗꯤ ꯁ꯭ꯇꯦꯠ
ꯅꯪꯒꯤ ꯁꯇꯦꯠ ꯑꯗꯣ ꯑꯃ ꯋꯥꯠꯂꯤꯅ
ꯃꯉꯥ ꯃꯉꯥ ꯇꯥꯔꯦ
ꯅꯪꯒꯤ ꯏꯟꯐ꯭ꯂꯨꯋꯦꯟꯁꯅꯦ ꯁꯄꯤꯔꯤꯆꯨꯋꯦꯜꯂꯥꯏꯖꯦꯁꯟꯁꯨꯔꯣ ꯑꯦꯟ ꯁꯠꯇꯌꯒ꯭ꯔꯍꯥ ꯁꯨꯨꯔ
ꯍꯣꯏ
ꯑꯗꯨꯒ ꯍ꯭ꯌꯨꯃꯦꯟ ꯅꯦꯆꯔꯁꯨ
ꯈꯪꯗꯦ ꯍ꯭ꯌꯨꯃꯦꯟ ꯅꯦꯆꯔ ꯑꯩ ꯇꯧꯅꯤꯡꯗꯦ ꯑꯗꯨ
ꯑꯗꯣ ꯅꯪ ꯅꯠꯇꯦ ꯉꯥꯏꯈꯣ ꯅꯪꯒ ꯑꯍꯤꯝꯁꯥꯒꯤ ꯇꯧꯔꯣꯏ ꯍꯥꯏꯕ ꯑꯗꯣ ꯋꯥꯟ ꯇꯨ ꯊ꯭ꯔꯤ ꯂꯩꯔꯦꯅ ꯑꯗꯣ ꯁꯇꯦꯠꯀ ꯍꯥꯏꯔꯗꯤ ꯐꯣꯔꯅꯤ
ꯍꯣꯏ ꯐꯣꯔꯅꯦ ꯑꯗ ꯏꯟꯗꯤꯐꯦꯟꯁ ꯇꯧꯁꯦꯔꯥ ꯍ꯭ꯌꯨꯃꯦꯟ ꯅꯦꯆꯔ ꯇꯧꯁꯤꯔ ꯈꯪꯗꯦ
ꯔꯤꯂꯤꯚꯦꯟꯁꯀꯤꯗꯣ ꯌꯦꯡꯉꯒ ꯒ꯭ꯌꯥꯟ ꯇꯥꯗꯦꯅꯦ ꯍꯥꯏꯕꯗꯤ ꯇ꯭ꯋꯦꯟꯇꯤ ꯐꯥꯔꯁ ꯁꯦꯟꯆꯨꯔꯤ ꯍꯥꯏꯕꯒꯤꯀꯣ
ꯎꯝ
ꯑꯗꯨꯒ ꯁꯥꯔꯅ ꯄꯤꯕꯗꯨꯁꯨ ꯒ꯭ꯌꯥꯟ ꯇꯥꯗꯦ ꯋꯥꯔꯜ ꯄꯤꯁ ꯑꯃꯨꯛ ꯍꯥꯏ ꯔꯣꯡ ꯔꯣꯡꯗꯤ ꯌꯨꯁ ꯑꯣꯐ ꯑꯃꯨꯛ ꯍꯥꯏ ꯌꯥꯟ ꯇꯥꯗꯦ ꯑꯩꯗꯤ ꯋꯥꯟ ꯇꯨ ꯊ꯭ꯔꯤꯗꯨꯅꯦ ꯑꯗꯨꯒ ꯐꯥꯏꯞꯇꯨꯅꯦ ꯑ ꯀꯟꯁꯦꯞ ꯅꯠꯇ꯭ꯔꯒ ꯍ꯭ꯌꯨꯃꯦꯟ ꯅꯦꯆꯔ ꯑꯁꯤꯗ ꯌꯦꯡꯒꯅꯤ
ꯑ ꯑ ꯑꯩꯁꯨ ꯍ꯭ꯌꯨꯃꯦꯟ ꯅꯦꯆꯔ
ꯅꯪ ꯑ ꯑꯗꯨ ꯑꯗꯨꯝ ꯌꯦꯡꯉꯣ ꯔꯤꯂꯦꯚꯦꯟꯁꯇꯨꯗꯤ
ꯁ꯭ꯇꯦꯠꯁꯨ ꯌꯥꯅꯤ ꯁ꯭ꯇꯦꯠ
ꯁ꯭ꯇꯦꯇꯀꯤꯗꫭ ꯅ ꯑꯪ ꯀꯩꯅꯣ ꯁꯥꯔꯒꯤ ꯅꯣꯠꯁꯇꯣ ꯌꯦꯡꯕ꯭ꯔ ꯅꯠꯇ꯭ꯔꯒ ꯆꯦꯠ ꯖꯤ ꯄꯤ ꯇꯤꯔꯣ
ꯆꯦꯠ ꯆꯦꯠ ꯖꯤ ꯄꯤ ꯇꯤꯗꯒꯤꯅꯤ
ꯑ ꯑꯗꯨ ꯑꯁꯤ ꯀꯟꯁꯦꯞꯀꯤꯗꯤ ꯑꯗꯨꯝ ꯀꯣꯏꯁꯟ ꯍꯪꯕꯗꯁꯨ ꯑꯗꯨꯝ ꯂꯥꯏꯅ ꯈꯨꯝꯕ ꯌꯥꯒꯅꯤꯅ ꯑꯗꯨ ꯔꯤꯂꯤꯚꯦꯟꯁꯇꯤ ꯍꯣꯔꯦꯟ ꯑꯃꯨꯛ ꯌꯥꯝ ꯁꯥꯡꯔꯛꯑꯗꯤ
ꯎꯝ
ꯑꯗꯣ ꯃꯉꯥꯒꯤꯗꯨꯗꯤ
ꯃꯒ ꯑꯥ ꯈꯪꯗꯦ ꯒꯥꯟꯙꯤ ꯑꯦꯟ ꯋꯥꯔꯜ ꯄꯤꯁ ꯑꯣ
ꯥꯒꯥꯟꯙꯤ ꯋꯥꯔꯜ ꯄꯤꯁ ꯋꯥꯔꯜ ꯄꯤꯁꯅꯦ
ꯍꯣꯏ
ꯑꯗꯨꯒ ꯄ꯭ꯔꯤꯇꯤꯖꯝꯔꯣ
ꯍꯣꯏ ꯀ꯭ꯔꯤꯇꯤꯁꯤꯖꯝꯗ ꯎꯝ
ꯑꯗꯨꯒ ꯁꯥꯏꯟꯁ ꯁꯥꯏꯟꯁ ꯇꯦꯛꯅꯣꯂꯣꯖꯤꯗꯅꯦ ꯑꯍꯨꯝ ꯁꯨꯔꯦ ꯑꯃ ꯋꯥꯠꯂꯤꯅ
ꯑ ꯐꯣꯝꯁ ꯑꯣꯐ ꯄꯥꯋꯔ ꯅꯠꯇ꯭ꯔꯒ ꯑꯗꯨ ꯑ
ꯐꫭꯝ ꯄꯋꯥꯔ ꯅꯠꯇꯦꯍꯦ ꯐ꯭ꯔꯤꯗꯝꯅꯦ
ꯑꯥ ꯐ꯭ꯔꯤꯗꯝ ꯎꯝ ꯑꯗꯨ ꯀꯔꯤ ꯀꯔꯤ ꯂꯩꯔꯤ ꯂꯩꯌꯦ
ꯑꯩ ꯅꯍꯥꯟ ꯌꯥꯗꯤ ꯌꯦꯡꯗꯤ ꯌꯦꯡꯕꯅꯦ ꯑꯗꯣ ꯄꯥꯕ ꯅꯨꯡꯉꯥꯏꯇꯕ ꯃꯥꯟꯕ ꯑꯗꯨꯒꯤ ꯑꯃꯨꯛ ꯇꯣꯛꯑꯦ
ꯎꯝ
ꯎꯝ ꯗꯨꯗꯤ ꯂꯣꯏꯔꯦꯅ ꯁꯥꯔ ꯁꯨꯔꯁꯀꯤꯗꯤ ꯅꯨꯡꯉꯥꯏꯕ꯭ꯔꯣ ꯅꯪ ꯉꯁꯤ ꯑꯦꯛꯖꯥꯝ
ꯑꯥ‌ ꯅꯨꯡꯉꯥꯏꯇꯦ ꯅꯨꯡꯉꯥꯏꯇꯦ ꯑꯩ
ꯑꯩ ꯒ꯭ꯌꯥꯟ ꯑꯝꯇ ꯇꯥꯗꯦ ꯀꯩꯅꯣ ꯔꯤꯄꯣꯔꯠ ꯔꯥꯏꯇꯤꯡꯒ ꯊꯦꯁꯤꯁꯀꯤꯗꯣ
ꯎꯝ ꯅꯪꯏ ꯌꯦꯡꯕ꯭ꯔ ꯑꯦ ꯑꯩꯗꯤ ꯑꯩꯗꯤꯗꯤ ꯅꯤꯁꯥꯟꯒꯨꯝꯕ ꯌꯥꯗ ꯌꯦꯡꯕꯅꯤ
ꯗꯤꯐꯤꯅꯤꯁꯟ ꯅꯠꯇꯕ ꯑ ꯑꯥ ꯀꯂꯝꯗꯀꯣ ꯗꯤꯐ꯭ꯔꯦꯟꯁ ꯗꯤꯐ꯭ꯔꯦꯟꯁꯦꯁꯟꯒꯤꯀꯣ ꯐꯥꯏꯚ ꯅꯣ ꯐꯥꯏꯚ ꯃꯥꯛ ꯀꯤ ꯑꯥ ꯇꯦꯟꯕꯅꯦ ꯑꯗꯣ ꯂꯥꯛꯇꯦ ꯔꯤꯖꯔꯕ ꯇꯦꯛꯁ ꯌꯥꯎꯕꯅꯦ ꯑꯩ ꯅꯪ ꯀ꯭ꯔꯤ ꯀ꯭ꯔꯤ ꯃꯣꯔꯅꯤꯡꯗꯣ ꯀ꯭ꯔꯤ ꯀ꯭ꯔꯤ ꯄꯥꯕ꯭ꯔꯥ ꯌꯨꯅꯤꯠ ꯐꯥꯏꯚꯇꯒꯤ ꯍꯥꯏꯔꯒ ꯚꯤꯗꯤꯑꯣꯒ꯭ꯔꯥꯐꯤꯒ ꯔꯤꯄꯣꯔꯠ ꯔꯥꯏꯇꯤꯡꯒ ꯀꯩꯅꯣ ꯄꯥꯏ ꯍꯥꯏ ꯚꯤꯕ꯭ꯂꯤꯌꯣꯒ꯭ꯔꯥꯐꯤꯗꯤ ꯂꯥꯛꯑꯦꯅꯀꯣ
ꯎꯝ
ꯎꯝ
ꯑꯗꯣ ꯑꯩ ꯑ ꯁꯨꯄꯛ ꯌꯦꯡꯁꯨ ꯌꯦꯡꯗꯦ ꯑꯗꯣ ꯑꯩ ꯕꯤꯕ꯭ꯂꯣꯒ꯭ꯔꯥꯐꯤꯗꯣ
ꯕꯤꯕ꯭ꯂꯣꯒ꯭ꯔꯥꯐꯤꯗꯣ ꯑꯩꯁꯨ ꯌꯦꯡꯗꯕꯅꯦ ꯑꯗꯣ ꯀꯩꯅꯣ ꯚꯣꯛ ꯄꯪꯏ ꯏꯕꯅꯤ ꯒ꯭ꯌꯥꯟ ꯇꯥꯗꯦ ꯑꯩꯁꯨ ꯕꯤꯛ ꯑ ꯕꯤꯕ꯭ꯂꯤꯌꯣꯒ꯭ꯔꯥꯐꯤꯒ ꯔꯤꯐ꯭ꯔꯦꯟꯁꯇꯨꯅꯦ ꯅꯪ ꯔꯤꯁꯥꯔꯁ ꯑꯦꯊꯤꯛꯁ ꯄꯥꯕ ꯅꯠꯇ꯭ꯔꯣ ꯂꯥꯛꯇꯦꯅ
ꯍꯣꯏ ꯄꯥꯛꯑꯦ ꯑꯩꯪ ꯅꯨꯡꯉꯥꯏꯇꯦ
ꯎꯝ ꯎꯄꯥꯏ ꯂꯩꯇꯦꯅꯦ ꯂꯥꯛꯇꯕꯕꯨ ꯚꯦꯔꯤꯌꯦꯕꯜꯁꯀ ꯁꯤꯒꯅꯤꯐꯤꯀꯦꯟꯁꯣ ꯌꯥꯝꯔꯤꯒ ꯂꯥꯛꯇꯦꯅꯦ
ꯀ ꯀꯔꯝꯃꯥꯏꯅ ꯍꯥꯏꯁ ꯍꯥꯏꯁꯤꯔꯥ
ꯍꯥꯎ
ꯀꯔꯝ ꯃꯥꯏꯅ ꯍꯥꯏꯁꯤꯔꯥ ꯎꯝ ꯐꯖꯟꯅ ꯄꯥꯕꯤꯔꯒ ꯂꯥꯛꯇꯦ
ꯎꯝ ꯎꯄꯥꯏ ꯂꯩꯇ꯭ꯔꯦ ꯎꯄꯥꯏ ꯂꯩꯇ꯭ꯔꯦ ꯁꯤ ꯐꯣꯔ ꯃꯥꯔ ꯀꯣꯏꯁꯟꯒꯤꯗꯣ ꯐꯥꯏꯚ ꯐꯣꯔ ꯀꯣꯏꯁꯟꯒꯤꯗꯣ ꯐꯥꯏꯚ ꯃꯥꯔꯛꯅꯤꯀꯣ
ꯎꯝ
ꯎꯝꯅꯦ
ꯅꯪ ꯑꯥ ꯕꯣꯟ ꯌꯦꯡ ꯑ ꯌꯦꯡꯒꯦꯔꯥ
ꯅꯦꯠ ꯂꯩꯇꯅꯦ ꯉꯁꯤ ꯀꯅꯥ ꯀꯅꯥ ꯂꯩꯕ꯭ꯔꯥ
ꯑ ꯉꯁꯤꯗꯤ ꯑ ꯁ꯭ꯄꯦꯟ ꯒ ꯑ ꯑꯁꯇ꯭ꯔꯤꯌꯥ ꯑꯣꯁꯇ꯭ꯔꯤꯌꯥ
ꯄꯨꯡ ꯀ꯭ꯌꯥꯗ
ꯑ ꯇ꯭ꯋꯦꯜꯞ ꯊꯔꯇꯤꯗ
ꯌꯦꯡꯕꯩ
ꯃꯣꯔꯅꯤꯡꯗꯁꯨ ꯂꯩꯌꯦ ꯐꯣꯔ ꯊꯥꯔꯇꯤꯗ ꯄꯣꯔꯇꯨꯒꯜꯁ ꯄꯣꯠ ꯇꯨꯒꯜꯁ ꯀ ꯑꯥ ꯀꯔꯤꯔꯥ ꯈꯪꯗꯦ ꯀꯣꯔꯇ꯭ꯌꯥ ꯀꯣꯔꯇ꯭ꯌꯥ ꯑꯪ
ꯀ꯭ꯔꯣꯁꯤꯌꯥ
ꯐꯣꯔ ꯊꯥꯔꯇꯤꯗ ꯑ ꯀ꯭ꯔꯣꯁꯤꯌꯥ ꯌꯥ
ꯃꯣꯔꯅꯤꯡꯗꯤ ꯌꯦꯡꯕ ꯌꯥꯏꯅꯦ ꯑꯗꯨꯗꯤ
ꯑꯗꯣ ꯑꯩ ꯍꯧꯒꯠꯄ ꯉꯝꯗꯦ
ꯅꯣꯛꯄꯗꯤ ꯑꯗꯨꯝ ꯌꯥꯏꯗ ꯈꯪꯗꯦꯅꯦ ꯑꯁ ꯑꯗꯨꯗꯤ ꯌꯦꯡꯅꯤꯡꯉꯤꯅꯦ ꯅꯣꯏꯗꯤ ꯃꯤ ꯌꯥꯝꯕꯒꯤ ꯌꯦꯡꯕ ꯅꯨꯡꯉꯥꯏꯔꯝꯅꯤꯅ
ꯍꯣꯏꯅꯦ ꯑꯗꯣ ꯑꯩ ꯄꯣꯇꯨꯀꯜꯗꯣ ꯌꯦꯡ ꯌꯦꯡꯁꯨ ꯌꯦꯡꯅꯤꯡꯗꯦ ꯃꯥ ꯑ ꯃꯈꯣꯏꯒꯤ ꯄ꯭ꯂꯦꯠꯗꯣ ꯃ ꯃꯈꯣꯏꯒꯤ ꯎ ꯎꯝ ꯅꯨꯡꯉꯥꯏꯇꯦ
ꯍꯣꯏ ꯑꯗꯨ ꯑꯗꯨ ꯅꯠꯇꯦꯗ ꯅꯨꯡꯁꯤꯕꯒꯤꯅꯦꯗ
ꯑꯦ ꯑꯦ
ꯑꯗꯨꯗꯤ ꯎꯝ ꯐ꯭ꯔꯁꯅꯦꯕ
ꯍꯥꯥ
ꯍꯣꯏ ꯑ ꯌꯥ ꯑ ꯕꯣꯜꯒꯤꯀꯣ
ꯎꯝ
ꯃꯥ ꯍꯥꯟꯅ ꯈꯪꯕꯅꯦꯕ ꯐꯥꯔꯁꯅꯦꯕ ꯈꯪꯕꯗꯣ
ꯑꯣ
ꯒꯌ꯭ꯥꯟ ꯇꯥꯕ꯭ꯔꯥ
ꯎꯝ ꯇꯥꯗꯦ
ꯐ꯭ꯔꯁ ꯑ ꯀꯔꯤꯒꯤ
ꯀꯔꯤ ꯍꯥꯏꯕꯗꯤ ꯑꯉꯥꯡ ꯑꯉꯥꯡꯗꯀꯣ ꯄꯥꯝꯕꯗꯣ
ꯀꯅꯥ
ꯑꯁꯤ ꯄꯣꯔꯇꯨꯒꯥꯜꯗꯣ ꯑꯔꯦ ꯀꯔꯤꯔꯣ ꯅꯪꯁꯨ ꯔꯣꯅꯥꯜꯗꯣꯗꯣ
ꯑꯣ ꯑꯣ ꯑꯣ ꯅꯪ ꯎꯝ ꯑꯣ
ꯎꯝ ꯎꯝ
ꯑ ꯑꯣ
ꯅꯠꯇ꯭ꯔꯗꯤ ꯌꯦꯡ ꯌꯦꯡꯉꯣꯏꯗ
ꯑꯩꯗꯤ ꯎꯝ ꯅꯦꯃꯔꯅꯦ
ꯈꯪꯉꯦꯗ ꯍꯥꯏꯗ꯭ꯔꯁꯨ
ꯁꯤ ꯄꯥꯝꯃꯦꯗ ꯑꯩꯁꯨ ꯑꯗꯨ ꯑꯣꯏꯔꯁꯨꯀꯣ ꯍꯥꯏꯕꯗꯤ ꯍꯥꯟꯅ ꯍꯥꯟꯅ ꯑ ꯐ꯭ꯔꯥꯁꯅꯦꯕ ꯑꯗꯨꯒꯤꯅꯦꯗ
ꯑꯣ ꯑꯣ ꯑꯩ ꯑꯩ ꯒ꯭ꯌꯥꯟ ꯇꯥꯔꯦ ꯒ꯭ꯌꯥꯟ ꯇꯥꯔꯦ
ꯄꯥꯝꯃꯦ ꯑꯗꯨ ꯑꯣꯏꯔꯁꯨ ꯐ꯭ꯔꯁ ꯑꯣꯏꯕꯅꯤꯅ ꯀꯣ
ꯎꯝ ꯑꯩꯗꯤ ꯕ꯭ꯔꯖꯤꯜ ꯑ ꯑꯩꯗꯤ
ꯑꯩ
ꯐ꯭ꯔꯁ
ꯍꯣꯏ
ꯄꯥꯝꯁꯨ ꯄꯥꯝꯃꯦ
ꯑꯗꯣ ꯁꯔ ꯁꯨꯔꯖꯀꯤꯗꯣ ꯆꯠꯀꯅꯤꯀꯣ
ꯍꯣꯏ ꯆꯠꯀꯅꯤ ꯑꯗꯣ ꯒ꯭ꯔꯤꯟ ꯇꯤ ꯂꯤꯚꯇꯣ ꯑ ꯄꯨꯔꯛ ꯄꯨꯔꯛꯀꯅꯤ
꯭ꯔꯤꯟ ꯇꯤ ꯂꯤ ꯍꯥꯏꯕꯗꯤ ꯀꯕꯤꯅꯣ
ꯒꯔ꯭ꯤ꯭ꯟ ꯇꯤ ꯅꯠꯇꯦ ꯇꯤ ꯂꯤꯞ
ꯑꯣ ꯒ꯭ꯔꯤꯟ ꯍꯥꯏꯒꯅꯨ ꯒ꯭ꯔꯤꯟ ꯍꯥꯏꯕꯥꯗꯤ ꯑꯁꯤ ꯄꯦꯄꯥꯔꯒꯤ ꯑꯗꯣ ꯑꯗꯨꯝ ꯈꯟꯒꯅꯤ ꯃꯣꯏ
ꯑꯇꯥꯏ ꯇꯤꯂꯦꯐ ꯇꯤꯂꯦꯐ
ꯎꯝ ꯅꯣꯏꯒꯤꯔꯣ
ꯍꯣꯏ ꯑ ꯑ ꯑꯩꯒꯤ ꯑ ꯌꯨꯝꯗ ꯑ ꯆꯨꯝꯕꯔ ꯑ ꯌꯨ ꯌꯨꯝꯗ ꯑꯣꯏ ꯌꯨꯝ ꯀꯔꯤ
ꯕꯥ
ꯑꯣ ꯎꯝ
ꯎꯝ
ꯅꯣꯛꯀꯥꯅꯨ
ꯈꯨꯝꯗ ꯍꯥꯏꯕꯥꯅꯤ ꯈꯨꯟ ꯌꯨꯝ ꯎꯝ ꯑꯗꯣ ꯃꯟꯗꯦꯗ ꯍꯥꯏꯌꯦꯅ ꯃꯣꯏ
ꯀꯔꯤ ꯑ ꯑꯃꯟꯗꯦꯗ ꯆꯠꯁꯦ ꯍꯥꯏ ꯍꯥꯏ ꯍꯥꯏꯕ꯭ꯔꯥ
ꯍꯣꯏ ꯁꯇꯔꯗꯦꯅꯤꯅꯀꯣ ꯂꯥꯁꯇꯣ
ꯑ ꯑꯩꯗꯤ ꯑ ꯃꯟꯗꯦꯗ ꯑ ꯇꯃꯦꯂꯣꯡ ꯆꯠꯁꯦꯔ ꯈꯜꯂꯤꯕꯅꯤ ꯁꯟꯗꯦ ꯆꯠꯂꯒ
ꯀꯩꯒꯤꯅꯣ